ꯍꯜꯂꯣ
ꯑꯧ ꯇꯥꯔꯕꯣ
ꯑꯧ ꯇꯥꯔꯦ ꯇꯥꯔꯦ ꯏꯇꯥꯎ
ꯑꯣꯀꯦ ꯆꯥꯛ ꯏꯁꯤꯡ ꯆꯥꯔꯕꯣ
ꯑꯦꯁ ꯆꯥꯗ꯭ꯔꯤꯍꯦ ꯏꯇꯥꯎ ꯆꯥꯔꯕꯣ
ꯆꯥꯗ꯭ꯔꯔꯤ ꯑꯩ ꯋꯥꯛꯀꯤꯡ ꯆꯠꯄꯗ
ꯎꯝ ꯀꯌꯥꯌꯥꯝ ꯋꯥꯠꯂꯤꯒꯦ
ꯌꯧꯗꯣꯔꯦ ꯌꯨꯝ ꯌꯧꯗꯣꯔꯦ ꯌꯨꯝ ꯌꯧꯔꯀꯥꯟꯗ ꯄꯨꯡ ꯇꯔꯥ ꯑꯗꯥꯏ ꯆꯥꯛ ꯆꯥꯊꯣꯛꯄ
ꯑꯥ ꯑꯝꯗꯪ ꯄꯥꯏꯌꯨꯀꯣ ꯏꯇꯥꯎ ꯗꯥ ꯇꯣꯃꯥ ꯀꯣꯟꯅ ꯋꯥꯔꯤ ꯁꯥꯟꯅꯔꯖꯦ ꯁꯤꯒꯤꯁꯦ ꯊꯕꯛ ꯑꯃꯒꯤ ꯀꯩꯅꯣ ꯇꯧꯔꯒꯦ ꯑꯥ ꯍꯥꯏꯗꯣꯛꯑꯒꯦ ꯗꯥ ꯇꯣꯝꯕ ꯑꯥ ꯇꯥꯏꯀꯣ ꯏꯇꯥꯎ
ꯇꯥꯏ ꯇꯥꯏ ꯇꯥꯏ
ꯑꯣ ꯈꯪꯗ꯭ꯔꯦ ꯑꯦ ꯑꯩ ꯍꯦꯠꯐꯣꯟ ꯌꯥꯎꯗꯕꯩꯅꯦ
ꯑꯣ ꯑꯦ ꯑꯗꯨꯅ ꯐꯩ ꯏꯌꯔꯄꯤꯁ ꯍꯥꯞꯄꯁꯦ ꯑꯩ ꯁꯨꯝ ꯆꯦꯛ ꯇꯧꯒꯦ ꯇꯧꯕꯅꯤꯗ ꯏꯌꯔꯄꯤꯁ ꯍꯥꯞꯄꯖꯦ ꯁꯤꯒꯤ ꯑꯦꯞꯁꯦ ꯋꯥꯔꯤ ꯁꯥꯟꯅꯕꯁꯦ ꯌꯥꯝ ꯍꯧꯅ ꯇꯥꯗꯕ ꯑꯗꯣ ꯅꯪꯒꯤ ꯁꯤꯗꯩ ꯑꯗꯨꯝ ꯌꯥꯕ꯭ꯔꯅ ꯁꯨꯝ ꯍꯪꯉꯤ ꯅꯤꯗ ꯑꯗꯣ ꯁꯤ ꯏꯌꯔꯄꯤꯁ ꯍꯥꯞꯇꯕꯗꯣ ꯁꯤꯅ ꯍꯦꯟꯅ ꯍꯧꯋꯦꯕ
ꯎꯝ ꯎ ꯎꯝ ꯑꯩꯁꯨ ꯀꯩꯅꯣ ꯇꯧꯋꯦ ꯑꯗꯣ ꯏꯇꯥꯎ ꯁꯤꯁꯦ ꯆꯨꯝꯅꯒꯤ ꯀꯣꯜ ꯇꯧꯕꯗꯤ ꯌꯥꯗꯕ꯭ꯔꯥ ꯁꯤꯗ ꯈꯛꯇ ꯇꯧꯅꯕꯩ ꯋꯥꯔꯤꯗ
ꯑꯥ ꯁꯤꯗ ꯈꯛꯇ ꯇꯧꯅꯒꯗꯕꯅꯦ
ꯑꯣꯍꯣ ꯑꯗꯨꯗꯤ ꯑꯩꯅ ꯑ ꯃꯥꯁ ꯌꯥꯕꯖꯅꯤꯦ ꯌꯥꯕꯖꯅꯤ ꯀꯁ ꯀꯥꯏꯇ
ꯎꯝ ꯅꯥ ꯀ ꯇꯅꯤꯗ ꯎꯝ
ꯍꯩ ꯍꯥ ꯏꯇꯥꯎ ꯑꯗꯣ ꯑꯈꯣꯏꯅ ꯍꯥꯏꯅꯕꯗꯣ
ꯑꯥ
ꯑꯗꯨꯗꯣ ꯑꯃꯨꯛꯇꯪ ꯇꯧꯁꯟꯅꯕ ꯇꯧꯁꯤ ꯏꯇꯥꯎ ꯍꯥꯏ ꯍꯧꯖꯤꯛꯁꯦ ꯍꯧꯖꯤꯛ ꯁꯦ ꯉꯍꯥꯋꯥꯏꯗꯤ ꯏꯇꯥꯎ ꯑꯈꯣꯏꯅ ꯁꯨꯝ ꯑꯥ ꯄꯩꯁꯥ ꯅꯨꯡꯁꯥꯒꯤ ꯀꯥ ꯍꯦꯟꯅ ꯕꯔꯗꯟꯁꯤ ꯂꯩ ꯇꯦꯗꯅ ꯑꯥ ꯑꯛ ꯑꯩꯈꯣꯏꯅ ꯁꯨꯝ ꯏꯃꯥ ꯏꯄꯥꯗꯒꯤ ꯂꯧꯔꯒ ꯑꯃ ꯑꯃ ꯑꯗꯨꯝ ꯁꯤꯟꯅ ꯂꯥꯡꯅ ꯇꯧꯔꯝꯃꯤ ꯍꯥꯏꯇꯥꯔꯦ ꯑꯗꯨꯒ ꯑꯈꯣꯏ ꯈꯛ ꯇꯒꯤꯁꯨ ꯇꯧꯔꯝꯃꯤ ꯑꯈꯣꯏꯅ ꯄꯩꯁꯥ ꯇꯥꯟꯕꯁꯦ ꯑꯦ ꯑꯩꯒꯤ ꯀꯣꯟꯅ ꯂꯣꯏꯔꯦꯅ ꯍꯧꯖꯤꯛꯇꯤ ꯃꯁꯤ ꯌꯥꯁꯤꯜꯂꯛꯇ꯭ꯔꯦ
ꯌꯥꯗ꯭ꯔꯦ ꯌꯥꯗ꯭ꯔꯦ
ꯑꯥ ꯑꯩ ꯑꯈꯣꯏ ꯏꯅꯥꯎꯄꯥꯒꯤꯖꯦ ꯎꯝ
ꯍꯥꯏꯌꯨ ꯑꯩ ꯍꯧꯖꯤꯛ ꯇꯧꯔꯤꯕ ꯄꯣꯠꯁꯦ ꯁꯤꯖꯨ ꯑꯩꯖꯨ ꯄꯩꯁꯥꯖꯦ ꯄꯨꯔ ꯇꯧꯔꯤꯃꯤꯅꯅꯦ ꯌꯥꯝ ꯁꯦꯔꯤꯌꯁ ꯑꯣꯏꯅ ꯇꯧꯔꯤꯅꯦꯕ ꯑꯗꯣ ꯍꯧꯖꯤꯛꯁꯦ ꯗꯁꯥ ꯑꯃꯨꯛꯇꯪ ꯅꯪꯈꯤꯕꯒꯤ ꯈꯤꯇꯪ ꯋꯥꯏꯌꯦ ꯃꯦꯟ ꯇꯦꯟꯗꯤ
ꯏꯅꯥꯎꯄꯤ ꯂꯨꯍꯣꯡꯒꯤꯕꯗꯣ ꯏꯇꯥꯎ ꯎꯝ ꯏꯅꯥꯎꯄꯤ ꯂꯨꯍꯣꯡꯒꯤꯕꯗꯣ ꯏꯇꯥꯎ ꯀꯌꯥꯃꯨꯛ ꯆꯪꯈꯤꯒꯦ
ꯅꯨꯄꯥꯒ ꯅꯨꯄꯤꯒꯗꯤ ꯈꯦꯠꯅꯩ ꯑꯗꯨ ꯅꯨꯄꯤꯒꯤꯗꯤ ꯑꯗꯨꯝ ꯂꯥꯛꯁꯦ ꯑꯍꯨꯝ ꯃꯨꯛꯀꯤ ꯃꯌꯥ ꯆꯪꯉꯝꯗꯣꯏꯗꯤ ꯃꯥꯜꯂꯦ
ꯎꯝ ꯑꯣꯈꯦ ꯑꯣ
ꯑꯗꯣ ꯅꯨꯄꯥꯒꯤꯗꯤ ꯑꯃꯨꯛ ꯈꯦꯠꯅꯩ ꯍꯥꯏꯇꯥꯔꯦ
ꯎꯝ
ꯅꯨꯄꯥꯒꯤꯗꯤ ꯑꯗꯨꯗꯩ ꯍꯦꯟꯅꯕꯨ ꯆꯪꯉꯛꯇꯣꯏ
ꯎꯝ ꯑꯁ ꯀꯥꯏꯗꯩꯅꯣ ꯏꯇꯥꯎ ꯌꯨꯝ ꯁꯦꯝꯕꯗꯗ ꯃꯐꯝ ꯈꯪꯉꯗꯣꯏꯄꯣꯠꯅꯤꯗ
ꯑꯥ ꯑꯥꯏ ꯌꯨꯝ ꯁꯦꯝꯕ ꯌꯥꯎꯗꯦꯀꯣ ꯑꯩꯅ ꯍꯥꯏꯁꯤꯗ
ꯑꯥ ꯍꯥꯏꯗꯤ ꯑꯈꯣꯏꯒꯤꯗꯤ ꯌꯨꯝꯖꯦ ꯁꯦꯝꯃꯛꯀꯗꯣꯏꯅꯦꯕ ꯌꯨꯝꯖꯦ ꯌꯦꯡꯉꯛꯀꯗꯣꯏꯅꯦꯕ ꯑꯗꯣ ꯃꯁꯤ ꯈꯛꯇꯗ ꯃꯁꯤ ꯈꯛꯇꯗ ꯑꯈꯣꯏ ꯃꯐꯝ ꯑꯗꯨꯝ ꯈꯪꯗ꯭ꯔꯣꯕꯅꯦ
ꯈꯪꯗꯣꯏꯅꯤ ꯏꯅꯥꯎꯄꯥ ꯍꯥꯏꯕꯁꯦ ꯏꯅꯥꯎꯄꯤ ꯂꯥꯛꯇꯣꯏꯅꯤꯅꯀꯣ ꯃꯥꯒꯤ ꯃꯐꯝ ꯀꯥꯗꯨꯖꯨ ꯐꯖꯅ ꯂꯩꯇ ꯌꯥꯔꯣꯏ
ꯑꯥ
ꯅꯪ ꯅꯪꯒꯤ ꯀꯥꯗꯤ ꯐꯖ ꯂꯩꯔꯕ꯭ꯔꯣ
ꯑꯁ ꯑꯩꯅ ꯑꯩꯒꯤ ꯏ ꯀꯥ ꯑꯣꯏꯒꯦ ꯈꯟꯕꯗꯣ ꯃꯥꯒꯤ ꯑꯣꯏꯗ꯭ꯔꯣꯕꯅꯤ
ꯑꯣ ꯑꯗꯨꯗꯤ ꯌꯨꯇ꯭ꯌꯕꯀꯤ ꯑꯩꯈꯣꯏꯒꯤ ꯋꯥꯔꯤ ꯑꯗꯨ ꯅꯤꯡꯁꯤꯡꯉꯉꯦꯅꯦ ꯃꯆꯦꯁꯤꯅ ꯌꯥꯝ ꯋꯥꯅ ꯂꯨꯍꯣꯡꯕꯒꯤ ꯃꯔꯨꯞꯀ ꯌꯥꯎꯗꯅ ꯐꯤꯒ ꯇꯥꯁꯜꯂ ꯌꯥꯎꯔ ꯂꯩꯔꯒ ꯃꯅꯥꯎꯄꯤꯁꯤꯅ ꯈꯪꯍꯧꯗꯅ ꯆꯦꯟꯁꯤꯟꯈ꯭ꯔꯀꯥꯟꯗ ꯃꯥꯒꯤ ꯄꯣꯠ ꯆꯩꯩ ꯄꯨꯈꯤꯕ ꯋꯥꯔꯤꯗꯣ
ꯑ ꯑꯦ ꯉꯔꯥꯡ ꯑꯩꯈꯣꯏꯒꯤ ꯏꯃꯥꯟꯅꯕ ꯑꯃ ꯍꯣꯡꯉꯦ ꯏꯇꯥꯎꯗꯁꯨ ꯑꯩ ꯉꯔꯥꯡ ꯍꯥꯏꯔꯝꯕꯔꯥ
ꯍꯥꯏꯗꯦ
ꯑꯥ ꯑꯗꯨꯗꯣ ꯀꯃꯥꯏꯅ ꯇꯧꯒꯦ ꯍꯥꯏꯕ ꯃꯇꯝꯗ ꯑꯗꯨꯒꯤ ꯏꯃꯥꯟꯅꯕꯤꯗꯣ ꯑꯩ ꯏꯃꯥꯟꯅꯕ ꯕꯗꯣ ꯃꯥꯅ ꯂꯧꯗꯣꯔꯤꯕ ꯑꯉꯥꯡꯁꯦ ꯑꯁꯤꯒꯤ ꯑꯩꯈꯣꯏ ꯍꯦꯛ ꯃꯅꯤꯡꯗꯒꯤꯅꯦꯕ
ꯎꯝ
ꯀꯃꯥꯏ ꯇꯧꯒꯦ ꯍꯥꯏꯕ ꯃꯇꯝꯗ ꯃꯆꯦꯖꯦ ꯃꯣꯏꯒꯤ ꯃꯆꯤꯟ ꯃꯅꯥꯎ ꯑꯍꯨꯝ ꯁꯨꯕ ꯑꯗꯣ ꯑ ꯅꯨꯞ ꯄꯥ ꯑꯃ ꯌꯥꯎꯋꯤ ꯅꯨꯄꯥꯁꯤꯗꯤ ꯑꯗꯨꯝ ꯑꯥ ꯀꯩꯅꯣ ꯅꯨꯄꯤꯗꯨꯅ ꯑꯗꯨꯝ ꯈꯨꯗꯣꯝꯕꯤ ꯎꯪꯒꯔꯦ ꯍꯥꯏꯕꯗꯤ ꯐꯦꯃꯤꯂꯤꯅꯤ ꯍꯥꯏꯕꯗꯣ ꯃꯁꯥꯅ ꯀꯥꯎꯈ꯭ꯔꯦꯕ
ꯎꯝ ꯎꯝ
ꯑꯗꯒꯤ ꯃꯃꯥꯒ ꯃꯆꯥꯅꯨꯄꯤ ꯑꯍꯟꯁꯤꯒ ꯑꯩꯈꯣꯏ ꯄꯩꯁꯥ ꯀꯟꯅ ꯇꯥꯟꯖꯕ ꯃꯆꯥꯅꯨꯄꯤ ꯑꯍꯟꯁꯦ ꯌꯨꯝ ꯄꯥꯟꯒꯦꯅ ꯃꯅꯥꯎ ꯅꯨꯨꯄꯤꯁꯤꯅ ꯁꯨꯝ ꯑꯉꯥꯡ ꯑꯣꯏꯕꯒꯤ ꯁꯨꯝ ꯂꯥꯡꯉꯒ ꯈꯣꯠꯇꯅ ꯎ ꯇꯧꯔꯒ ꯑꯗꯨꯝ ꯂꯩꯕꯤꯗꯣ
ꯎꯝ
ꯑꯗꯨ ꯇꯧꯏ ꯑꯗꯣ ꯃꯥꯅ ꯃꯆꯦꯁꯤꯅ ꯃꯔꯨꯞ ꯌꯥꯎꯗꯅ ꯐꯤꯁꯦ ꯁꯥꯔꯒ ꯇꯨꯡꯁꯤꯜꯂꯒ ꯐꯅꯌꯥꯝ ꯃꯐꯝ ꯈꯪꯉꯛꯑꯕ ꯃꯆꯦꯁꯦ ꯍꯣꯡꯒꯦ ꯏꯃꯥꯟꯅꯕꯁꯤꯗꯩꯗꯅꯤꯀꯣ ꯌꯨꯝ ꯄꯥꯟꯒꯦꯅ ꯈꯟꯖꯔꯒ ꯃꯥꯗꯤ ꯇꯥꯏꯃꯤꯡꯁꯦ ꯇꯨ ꯊꯥꯎꯖꯟ ꯇ꯭ꯋꯦꯟꯇꯤꯒ ꯊ꯭ꯔꯤꯗ ꯄꯥꯟꯒꯦꯅ ꯃꯥꯗꯤ ꯈꯟꯖꯕꯅꯦꯕ ꯑꯗꯨꯒ ꯃꯆꯟꯅꯨꯄꯤꯁꯤꯅ ꯇꯨ ꯊꯥꯎꯖꯟ ꯇ꯭ꯋꯦꯟꯇꯤ ꯇꯨꯒꯤ ꯂꯣꯏꯔꯝꯗꯥꯏꯁꯤꯗꯩꯗ ꯍꯦꯛ ꯄꯥꯟꯊꯣꯛꯈ꯭ꯔꯦ
ꯎꯝ
ꯑꯗꯣ ꯃꯌꯨꯝꯗꯣ ꯄꯥꯜꯂꯕꯅꯤꯅ ꯑꯩꯈꯣꯏꯒꯤ ꯅꯤꯡꯅꯤꯉꯣꯟꯒꯤ ꯑꯣꯏꯕ ꯅꯨꯄꯤꯒꯤ ꯑꯣꯏꯕ ꯑꯗꯣ ꯍꯥꯞꯇ꯭ꯔꯗꯤ ꯌꯥꯗꯦꯗꯅ ꯑꯗꯨꯒꯤꯗꯨꯗ ꯄꯨꯂꯞ ꯍꯦꯛ ꯍꯥꯞꯄꯤꯈꯤꯕ ꯌꯥꯝꯅ ꯍꯥꯞꯄꯒꯤꯗꯤ ꯋꯥ ꯅꯠꯇꯦ ꯑꯗꯨꯕꯨ ꯃꯥꯅ ꯋꯥꯅ ꯇꯥꯟꯁꯤꯟꯖꯕ ꯃꯈꯩꯗꯣ ꯂꯣꯏ ꯍꯦꯛ ꯂꯣꯏ ꯍꯦꯛ ꯍꯥꯞꯄꯤꯈꯤꯕ
ꯎꯝ
ꯑꯗꯣ ꯑꯗꯨ ꯂꯣꯏꯕꯗꯩ ꯃꯥꯗꯣ ꯑꯃꯨꯛ ꯇꯥꯜꯂꯛꯑꯒ ꯍꯟꯗꯛ ꯍ ꯉꯔꯥꯡꯗꯣ ꯍꯣꯡꯗꯅ
ꯩ ꯌꯥꯝ ꯋꯥꯅ ꯆꯍꯤ ꯑꯍꯨꯝꯐꯥꯎꯁꯦ ꯑꯃꯨꯛ ꯇꯨꯡꯁꯤꯟꯖꯔꯒ ꯑꯃꯨꯛ ꯍꯣꯡꯉꯤꯕꯅꯤꯅ ꯑꯗꯨꯗꯤ ꯃꯥꯁꯦ
ꯑꯥ ꯃꯣꯏ ꯃꯅꯤꯡꯗ ꯉꯥ ꯐꯥꯝ ꯑꯃ ꯂꯩ ꯉꯥ ꯐꯥꯝ ꯑꯃ ꯂꯩꯌꯦ ꯃꯗꯨꯗꯩꯗ ꯉꯥ ꯊꯥꯗ ꯊꯥꯗꯔꯒ ꯇꯧꯔꯒ ꯍꯣꯡꯉꯤ
ꯑꯣ ꯁꯤꯅꯦꯅꯦ ꯎꯝ ꯋꯥꯈꯜꯗꯤ ꯌꯨꯝꯒꯤ ꯏꯃꯥꯍꯣꯏ ꯀꯩꯀꯩ ꯍꯥꯏꯅꯔꯤꯒꯦ
ꯎꯝ ꯏꯇꯥꯎ ꯍꯌꯦꯡꯁꯦ ꯆꯠꯂꯨꯅꯤ ꯍꯌꯦꯡꯁꯦ ꯃꯣꯏꯅ ꯂꯥꯛꯑꯣꯅ ꯍꯥꯏ ꯑꯗꯨꯒ ꯋꯥꯗꯣ ꯂꯦꯞꯅꯁꯤ ꯍꯌꯦꯡ ꯂꯥꯛꯑꯣꯅꯗꯤ ꯉꯍꯥꯟ ꯍꯥꯏꯔꯛꯄꯅꯦꯕ
ꯎꯝ
ꯑꯗꯣ ꯍꯌꯦꯡ ꯍꯌꯦꯡ ꯍꯜꯂꯛꯑꯀꯥꯟꯗ ꯄꯥꯎꯁꯦ ꯈꯪꯉꯅꯤ ꯑꯩꯈꯣꯏꯅ ꯌꯥꯝ ꯊꯨꯅ ꯍꯣꯡꯕꯗꯣ ꯏꯗꯣ ꯑꯩꯈꯣꯏꯒꯤ ꯅꯨꯄꯤꯁꯤꯅ ꯍꯥꯏꯇꯥꯔꯦꯅꯦ ꯅꯨꯄꯤ ꯃꯌꯨꯝꯁꯤꯅ ꯅꯨꯄꯤꯁꯦ ꯏꯟꯊꯣꯔꯛꯑꯒ ꯑꯩꯈꯣꯏꯅ ꯌꯥꯅ ꯌꯥꯅꯕ ꯅꯨꯄꯥ ꯃꯌꯨꯝꯗ ꯍꯣꯡꯕꯁꯦ ꯁꯤꯗꯤ ꯄꯩꯁꯥ ꯆꯪꯕꯁꯤꯗꯤ ꯌꯥꯝ ꯍꯟꯊꯕ ꯑꯗꯨ ꯅ ꯐꯠꯇꯕꯤꯗ ꯊꯨꯖꯜꯂꯦ ꯍꯥꯏꯔꯒ ꯑꯩꯈꯣꯏꯒꯤ ꯀꯩꯅꯣ ꯅꯨꯄꯤ ꯃꯌꯨꯝꯅ ꯃꯣꯏ ꯌꯨꯝꯗ ꯍꯣꯡꯒꯅꯤ ꯍꯥꯏꯔꯛꯑꯒꯗꯤ ꯅꯨꯄꯥ ꯃꯌꯨꯝꯗ ꯃꯊꯥ ꯁꯥꯕꯁꯦ ꯍꯦꯟꯅ ꯍꯦꯟꯀꯠꯂꯦꯕ ꯄꯣꯠ ꯍꯦꯟꯅ ꯆꯪꯏ ꯍꯥꯏꯕꯩ ꯅꯠꯇꯦꯀꯣ ꯉꯁꯥꯏꯒꯤ ꯇꯥꯏꯃꯤꯡꯗꯣ ꯑ ꯍꯣꯏ ꯍꯣꯏ ꯍꯣꯏ ꯇꯥꯏꯃꯤꯡꯗꯣ ꯁꯣꯝꯗ ꯍꯟꯊꯔꯛꯄꯅꯤꯅ ꯄꯩꯁꯥ ꯄꯥꯏꯔꯒ ꯂꯩꯕ ꯑꯣꯏꯗꯤ ꯐꯕ ꯄꯩꯁꯥ ꯄꯥꯏꯗꯕꯅꯤꯅ ꯍꯥꯏꯔꯦ ꯑꯥ ꯑꯩꯈꯣꯏ ꯑꯁ ꯍꯣꯏ ꯂꯥꯎꯒꯗꯣꯏꯅꯤꯗ ꯏꯇꯥꯎ ꯑꯥ ꯊꯥ ꯑꯃ ꯍꯞꯇꯥ ꯈꯔꯁꯤꯗꯩꯗ ꯂꯨꯄꯥ ꯂꯥꯛ ꯑꯍꯨꯝ ꯃꯔꯤ ꯁꯥꯒꯠꯄꯗꯨꯒꯤ ꯀꯥꯏꯗꯩꯅꯣ
ꯑꯣ ꯀꯃꯥꯏꯅ ꯌꯥꯝ ꯊꯨꯅ ꯏꯅꯥꯎꯄꯥꯁꯤꯅ ꯆꯦꯟꯖꯜꯂꯛꯏꯅꯣꯕ
ꯑꯁ ꯑꯉꯥꯡ ꯅꯨꯄꯤꯁꯦ ꯑꯇꯣꯞꯄ ꯅꯨꯄꯥ ꯑꯃꯒꯁꯨ ꯀꯣꯏꯅꯕ ꯑꯗꯨꯗꯩꯗ ꯑꯉꯝ ꯇꯥꯟꯅꯕꯣꯏ ꯀꯔꯤ ꯑꯣꯏ ꯆꯦꯜꯂꯛꯄ ꯖꯥꯠꯅꯤꯗꯩꯗ
ꯑꯣ ꯑꯁ ꯌꯥꯝ ꯊꯣꯛꯀꯟꯕ ꯄꯣꯠꯅꯤꯅꯦ ꯑꯗꯨꯒꯤ ꯄꯣꯠꯇꯣ
ꯑꯥ ꯍꯣꯏ ꯍꯣꯏ ꯍꯣꯏ ꯑꯩꯈꯣꯏꯒꯤ ꯃꯣꯏ ꯃꯁꯦꯟ ꯑꯉꯝ ꯇꯥꯟꯅꯕꯗꯣ ꯍꯪꯗꯦ ꯇꯧꯔꯤ ꯑꯩꯅ ꯈꯟꯕꯗꯤ ꯑꯩꯈꯣꯏ ꯐꯥꯝꯁꯤꯗꯩꯗ ꯉꯥ ꯈꯔ ꯊꯥꯗꯕ ꯁꯤꯁꯦ ꯍꯟꯇꯥ ꯀ ꯏꯃꯣꯏꯅꯨ ꯅꯠꯇ꯭ꯔꯒ ꯅꯤꯉꯣꯜ ꯆꯥꯛꯀꯧꯕꯁꯤꯗ ꯐꯥꯔꯒ ꯌꯨꯝꯁꯦ ꯐꯖꯅ ꯑꯝꯇ ꯁꯦꯝꯒꯦꯅ ꯈꯟꯕ ꯌꯨꯝꯁꯦ ꯁꯤꯂꯤꯡ ꯀꯩꯀꯥ ꯃꯊꯛꯇ ꯍꯥꯗꯅ ꯈꯣꯠꯇꯅ ꯍꯟꯗꯛ ꯏꯃꯥꯟꯅꯕ ꯑꯃꯦ ꯁꯦꯝꯃꯦꯕ ꯃꯣꯏꯒꯤ ꯀꯩꯅꯣ ꯁꯤꯂꯤꯡ ꯀꯩꯀꯥꯗꯣ ꯁꯤꯃꯦꯟ ꯕꯣꯔꯠ ꯀꯩꯀꯥ ꯇꯧꯔꯒ ꯈꯜꯂꯒ ꯍꯥꯏꯇꯥꯔꯦ ꯌꯨꯝꯁꯦ ꯃꯅꯨꯡꯗꯒꯤ ꯗ ꯆꯪꯕꯗ ꯌꯨꯝꯁꯦ ꯂꯩꯕꯥꯛꯅ ꯁꯥꯕ ꯌꯨꯝꯅꯦꯁꯦ ꯈꯪꯗꯦꯕ ꯑꯥ ꯑꯩꯅ ꯑꯗꯨꯃꯥꯏꯅ ꯑꯁꯤꯒꯤ ꯉꯥꯥꯁ ꯁꯤꯠꯂꯒ ꯂꯨꯄꯥ ꯂꯥꯈ ꯑꯃ ꯃꯈꯥꯏ ꯑꯅꯤꯃꯨꯛ ꯊꯥꯗꯔꯒ ꯑꯩꯈꯣꯏꯅ ꯈꯔ ꯇꯥꯟꯖꯔꯒ ꯂꯥꯛ ꯑꯅꯤ ꯃꯈꯥꯏꯃꯨꯛ ꯊꯥꯖꯤꯜꯂꯒꯗꯤ ꯌꯨꯝꯁꯦ ꯐꯖꯔꯅꯤ ꯈꯟꯕ
ꯎꯝ
ꯑꯗꯨꯗꯣ ꯌꯨꯝꯗꯨꯃ ꯂꯣꯏꯁꯤꯜꯂꯒꯗꯤ ꯑꯩ ꯑꯣꯏꯒꯦꯔꯥ ꯃꯥ ꯑꯣꯏꯒꯦꯔꯥ ꯍꯥꯏꯇꯥꯔꯦꯅꯦ ꯑꯗꯨꯝ ꯆꯦꯜꯂꯒꯁꯨ ꯀꯣꯛ ꯃꯊꯥ ꯁꯥꯕꯗꯣ ꯐꯅꯌꯥꯝ ꯍꯟꯊꯩꯗꯅ
ꯎꯝ
ꯑꯁꯤ ꯍꯥꯏꯕꯩ ꯋꯥꯅꯤ ꯊꯧꯗꯣꯛ ꯑꯃꯕꯨ ꯊꯣꯛꯈ꯭ꯔꯒꯗꯤ ꯄꯩꯁꯥꯗꯨꯒꯤ ꯄꯊꯥ ꯁꯥꯟꯅꯕꯗ ꯌꯨꯝꯁꯦ ꯁꯦꯝꯕ ꯀꯨꯏꯅ ꯉꯝꯃꯣꯏꯗꯣꯏꯅꯦꯕ ꯅꯝꯁꯤꯜꯂ ꯊꯝꯗꯣꯏꯅꯦꯕ ꯑ ꯑꯗꯣ ꯑꯁ ꯈꯪꯗꯦ ꯄꯨꯁꯜꯂꯛꯑꯕꯅꯤꯅ ꯇꯧꯗꯕꯁꯨ ꯌꯥꯗ꯭ꯔꯦ ꯃꯤꯅ ꯍꯣꯡꯁꯦ ꯍꯥꯏꯖꯤꯜꯂꯛꯑꯒꯗꯤ ꯑꯩꯈꯣꯏꯅ ꯉꯥꯏꯈꯣ ꯍꯥꯏꯔꯨ ꯌꯥꯕꯣꯠꯇꯤ
ꯉꯥꯏꯈꯣ ꯍꯥꯏꯕꯁꯦ ꯈꯔ ꯉꯥꯏꯈꯣ ꯍꯥꯏꯕꯁꯤ ꯌꯥꯗ꯭ꯔꯕ ꯏꯌꯥꯝꯕ
ꯏꯇꯥꯎ ꯅꯨꯄꯤ ꯃꯌꯨꯝ ꯁꯨꯃꯥꯏꯅ ꯅꯨꯄꯤꯒ ꯅꯨꯄꯥꯒꯁꯦ ꯅꯨꯄꯤ ꯅ ꯑꯗꯨꯝ ꯋꯥꯁꯦꯍꯅꯩ ꯊꯥꯎ
ꯀꯦꯝ ꯅ ꯀ
ꯅꯨꯄꯤꯅ ꯅꯨꯄꯤꯅ ꯇꯛꯁꯜꯂꯛꯑꯒꯗꯤ ꯎꯄꯥꯏ ꯀꯔꯤꯝꯇ ꯂꯩꯇꯦ ꯅꯨꯄꯥꯅ ꯇꯛꯁꯟꯕꯗꯨꯗꯤ ꯑꯗꯨ ꯃꯣꯏꯅ ꯁꯣꯟꯊꯍꯟꯕ ꯌꯥꯏꯑꯕ ꯅꯨꯄꯤ ꯃꯌꯨꯝꯅ ꯑꯗꯣ ꯂꯨꯍꯣꯡꯗ꯭ꯔꯤꯉꯩꯗꯤ ꯃꯣꯏꯅ ꯆꯥꯎꯔꯦ ꯂꯨꯍꯣꯡ ꯀꯥꯟꯗꯅ ꯑꯩꯈꯣꯏꯅ ꯑꯃꯨꯛ ꯆꯥꯎꯗꯣꯏꯅꯤꯀꯣ
ꯃꯥꯅꯦ ꯃꯥꯅꯦ
ꯂꯨꯍꯣꯡꯗ꯭ꯔꯤꯐꯥꯎꯇꯤ ꯃꯣꯏꯅ ꯆꯥꯎꯔꯦ
ꯑꯁ ꯂꯨꯔꯤꯅꯦ ꯋꯥꯈꯜ ꯊꯣꯛꯇꯦ ꯅꯣꯏꯁꯤ
ꯑ ꯑꯁ ꯏꯇꯥꯎ ꯋꯥꯈꯟ ꯊꯣꯛꯇꯦ ꯈꯪꯗꯦ ꯎꯝ ꯈꯪꯗꯦ ꯇꯧꯗ꯭ꯔꯤ ꯂꯤꯂꯥꯁꯤ
ꯅꯅꯥꯎꯎꯄꯥ
ꯎꯝ ꯑꯦ ꯄꯩꯁꯥ ꯇꯥꯟꯕ ꯆꯠꯂꯣꯅ ꯃꯥꯁꯨ ꯑꯐꯪ ꯑꯐꯪꯕ ꯊꯕꯛ ꯑꯗꯨꯝ ꯇꯧꯕꯅꯤ ꯑꯃ ꯐꯪꯉꯦ ꯑꯃ ꯇꯧꯕ ꯑꯃ ꯐꯪꯉꯦ ꯑꯃ ꯇꯧꯕ ꯑꯗꯣ ꯃꯁꯥꯁꯦ ꯈꯤꯇꯪ ꯑꯩꯈꯣꯏ ꯉꯥꯡꯅ ꯁꯛꯅꯕ ꯌꯥꯗꯕꯗꯣ ꯑꯗꯨ ꯑꯣꯏꯕꯒꯤꯅꯦ ꯑꯩꯅꯗꯤ ꯃꯥꯁꯦ ꯅꯪ ꯅꯥꯀꯩ ꯁꯦꯡꯅ ꯅꯨꯡꯁꯥꯗ ꯊꯕꯛ ꯁꯨꯕꯗꯨꯁꯨ ꯋꯥꯕꯅꯤ ꯍꯧꯖꯤꯛꯀꯥꯟꯁꯤꯗꯤ ꯏꯟꯇꯤꯔꯤꯌꯔ ꯋꯥꯔꯛꯁꯦ ꯍꯥꯏꯇꯥꯔꯦꯅꯦ ꯍ ꯇꯥꯕ ꯅꯠꯇ꯭ꯔꯣꯏꯇꯥꯣ
ꯇꯥꯏ ꯇ
ꯑꯣ ꯍꯧꯖꯤꯛꯇꯤ ꯑꯩꯈꯣꯏꯒꯤ ꯌꯨꯝ ꯃꯅꯨꯡꯒꯤ ꯏꯟꯇꯤꯔꯤꯌꯔ ꯁꯨꯕꯁꯦ ꯂꯛꯖꯔꯤ ꯗ ꯂꯣꯏ ꯂꯥꯛꯅꯔꯕꯅꯤꯅ ꯑ ꯑꯗꯨꯒꯤꯗꯣ ꯑꯣꯏꯅ ꯇꯧ ꯇꯨꯡ ꯀꯣꯏꯅꯁꯨ ꯁꯨ ꯌꯥꯕ ꯄꯩꯁꯥꯁꯨ ꯉꯥꯡꯅꯗꯕ ꯌꯨꯝ ꯃꯅꯨꯡꯗ ꯎꯔꯨꯝꯗ ꯁꯨꯖꯕꯅꯦꯕ ꯑꯗꯣ ꯈꯪꯗꯦ ꯉꯥꯡꯅ ꯁꯛꯅꯕ ꯌꯥꯗꯦ
ꯅꯨꯄꯥꯗꯣ ꯑꯩ ꯑꯅꯥꯎꯄꯥꯗꯣ ꯃꯣꯏꯁꯨ ꯌꯣꯠ ꯀꯤ ꯑꯗꯒꯤ ꯏꯟꯇꯔꯦꯁꯁꯨ ꯄꯥꯏꯕꯅꯦꯕ
ꯑꯥ
ꯍꯧꯖꯤꯛ ꯍꯧꯖꯤꯛ ꯇꯧꯔꯤꯁꯦ ꯃꯣꯏ ꯇꯧꯖꯔꯤꯅꯦꯕ ꯍꯥꯏꯗꯤ ꯑꯣꯖꯥ ꯑꯃ ꯍꯣꯏ ꯑꯃꯨꯛꯃꯨꯛꯇꯤ ꯅꯥꯏꯀꯣ ꯑꯗꯣ ꯀꯔꯝ ꯀꯥꯟꯗ ꯃꯣꯏ ꯃꯁꯥ ꯃꯊꯥꯟꯅ ꯁꯨꯕ ꯉꯝꯃꯅꯤꯅ ꯃꯁꯥ ꯃꯇꯣꯟꯅ ꯆꯠꯂꯦꯕ ꯍꯧꯖꯤꯛꯁꯨ ꯌꯨꯝ ꯑꯃ ꯁꯥꯟꯅꯕ ꯑꯩꯈꯣꯏ ꯑꯗꯨꯋꯥꯏ ꯇꯧꯔꯤꯑꯦꯕꯀꯣ
ꯑꯥ ꯑꯥ ꯑꯗꯨꯒꯤꯗꯣ ꯑꯩꯈꯣꯏꯒꯤ ꯑꯥ ꯑꯥ ꯑꯩꯈꯣꯏꯒꯤ ꯍꯌꯦꯡ ꯇꯧꯒꯦ ꯍꯥꯏꯔꯒꯁꯨ ꯄꯩꯁꯥ ꯆꯪꯉꯔꯣꯏꯗꯕꯅꯦꯕ ꯅꯨꯡꯉꯥꯏꯕꯅꯦꯕ ꯑꯗꯨꯒꯤꯗꯣ ꯑꯥ ꯑꯗꯣ ꯑꯗꯨꯃꯥꯏꯅ ꯈꯨꯠ ꯁꯥ ꯍꯩꯍꯧꯔꯤꯗꯣ ꯐꯔꯕꯅꯦ ꯑ ꯑꯩꯗꯤ ꯍꯥꯏꯇꯥꯔꯦꯅꯦꯁꯤ ꯁꯤ ꯑꯩꯈꯣꯏꯒꯤ ꯄꯥꯡꯒꯜꯁꯦ
ꯎꯝ
ꯄꯥꯡꯒꯥꯟ ꯒꯥꯡꯕꯨꯁꯦ ꯁꯤꯡꯁꯦ ꯁꯤꯒꯨꯝꯕ ꯕꯤꯖꯤꯅꯦꯁꯀꯤꯁꯦ ꯃꯣꯏꯗ ꯈꯨꯗꯣꯡ ꯆꯥꯕꯁꯦ ꯃꯣꯏꯁꯨ ꯎꯒꯟꯕꯅꯦꯕ ꯑꯍꯥꯟꯕꯗ ꯑꯩꯈꯣꯏ ꯃꯅꯤꯄꯨꯔꯗ ꯌꯣꯠꯀꯤ ꯍꯥꯟꯅ ꯂꯥꯛꯄꯁꯦ ꯑꯌꯥꯝꯕꯅ ꯄꯥꯡꯒꯜ ꯀꯥꯡꯕꯨꯁꯤꯡꯁꯤꯅ ꯍꯥꯟꯅ ꯈꯨꯠꯁꯦ ꯃꯣꯏꯅ ꯁꯤꯒꯤ ꯏꯁꯀꯤꯜꯁꯦ ꯍꯥꯟꯅ ꯃꯣꯏꯅ ꯄꯥꯏꯕ ꯑꯗꯨꯅ ꯃꯩꯇꯩꯁꯦ ꯁꯨꯕ ꯐꯪꯗꯦꯑꯦꯕ ꯑꯗꯣ ꯍꯧꯖꯤꯛꯅ ꯑꯃꯨꯛ ꯑꯩꯈꯣꯏ ꯃꯩꯇꯩꯁꯨ ꯑꯃꯨꯛꯁꯨ ꯍꯩꯒꯠꯂꯛꯄ ꯑꯣꯏꯅꯦꯕ ꯁꯨꯒꯨꯝꯕ ꯑꯅꯧ ꯑꯅꯧꯕ ꯇ꯭ꯔꯦꯟꯁꯦ ꯃꯥꯔꯀꯦꯠꯀꯤ ꯗꯤꯃꯥꯟꯁꯦ ꯑꯩꯈꯣꯏꯒꯤ ꯃꯥꯔꯀꯦꯠꯀꯤ ꯗꯤꯃꯥꯟꯒꯤ ꯇꯨ ꯏꯟꯅ ꯆꯠꯀꯗꯕꯅꯦꯕ ꯑꯗꯣ ꯑꯩꯈꯣꯏ ꯑꯉꯥꯡꯁꯦ ꯌꯥꯗꯦ ꯑꯩꯅ ꯐꯅꯌꯥꯝ ꯍꯥꯏꯕꯅꯤ ꯑꯗꯣ ꯃꯁꯥꯅ ꯑꯗꯨꯝ ꯃꯥꯒꯤ ꯁꯨꯝ ꯂꯣꯏꯅꯕ ꯇꯤꯟꯅꯈꯤꯕ ꯅꯨꯡꯉꯥꯏꯕ ꯒ꯭ꯔꯨꯞꯇꯣ ꯑꯗꯨꯗ ꯑꯗꯨꯝ ꯇꯧꯔꯒ ꯂꯩ ꯍꯌꯦꯡ ꯃꯥꯏꯅꯤ ꯃꯥ ꯅꯨꯄꯤ ꯊꯤꯔꯛ ꯑꯀꯥꯟꯗ ꯃꯥꯏ ꯅꯨꯄꯤꯗ ꯏꯟꯁꯤꯜꯂꯒ ꯈꯔ ꯊꯦꯡꯍꯟꯕ ꯑꯗꯨꯅꯟꯇꯅꯥ ꯎꯄꯥꯏ ꯂꯩꯇꯦ ꯃꯥꯔꯀꯦꯠꯁꯦ ꯏꯁꯇꯗꯤ ꯇꯧ ꯍꯩꯇꯕꯁꯦ ꯁꯤꯅꯦꯕ
ꯑꯥꯎ
ꯎꯝ
ꯍꯣꯏ ꯑꯗꯨꯗꯤ ꯐꯔꯦ ꯃꯇꯝꯁꯨ ꯂꯣꯏꯁꯤꯜꯂꯛꯑꯦ ꯀꯩꯅꯣ ꯇꯧꯔꯁꯤ ꯑꯃꯨꯛ ꯀꯃꯨꯛ ꯋꯥꯔꯤ ꯁꯥꯟꯅꯁꯤ
ꯑꯩꯒꯤꯗꯤ ꯑꯩꯒꯤꯗꯤ ꯄꯦꯃꯦꯟꯁꯦ ꯀꯔꯝ ꯀꯥꯟꯗ ꯌꯥꯔꯛꯀꯅꯤ ꯏꯇꯥꯑꯣ
ꯑꯣ ꯍꯜꯂꯣ
ꯎꯝ ꯇꯥꯏ ꯇꯥꯏ ꯇꯥꯕꯔꯣ ꯢꯇꯥꯎ ꯑꯩꯒꯤꯗꯤ ꯄꯦꯃꯦꯟꯁꯦ ꯀꯔꯝ ꯀꯥꯟꯗ ꯌꯥꯔꯛꯀꯅꯤ
ꯎꯝ ꯑꯗꯨꯝ ꯑꯗꯨꯝ ꯌꯥꯔꯛꯀꯅꯤ
ꯑꯥ ꯑꯣ ꯑꯣ ꯑꯣ ꯅꯪꯒꯤꯗꯤ ꯉꯁꯤꯒꯤꯗꯤ ꯀꯌꯥ ꯇꯧꯔꯦ ꯅꯪꯒꯤꯗꯤ
ꯑ ꯉꯁꯤꯒꯤꯗꯤ ꯇꯧꯗꯦꯗ ꯅꯪꯒ ꯋꯥꯔꯤ ꯁꯥꯟꯅꯩꯁꯤꯅꯦ
ꯑꯣ ꯁꯤꯅ ꯑꯍꯥꯟꯕꯅꯦꯕ
ꯑꯥ
ꯎꯝ ꯑꯣꯀꯦ ꯑꯣꯀꯦ ꯍꯣꯏꯗ ꯌꯦꯡꯉ ꯂꯣꯏꯔꯣꯏ ꯅꯣꯡꯃꯒꯤ ꯈ꯭ꯔ ꯈ꯭ꯔꯒ ꯁꯨꯝ ꯑꯍꯥꯡꯕ ꯃꯇꯝꯗ ꯋꯥꯔꯤ ꯁꯥꯟꯅꯕ ꯎꯝ ꯑꯗꯣ
ꯄꯥꯎ ꯐꯥꯎꯅꯕ ꯋꯦ ꯑꯃ ꯑꯣꯏꯕ ꯋꯥꯅꯤꯗ
ꯎꯝ ꯑꯗꯣ ꯂꯝꯐꯦꯟꯒꯤ ꯆꯠꯄꯩꯗꯣ ꯏꯇꯥꯎ ꯑꯗꯨꯒꯤꯗꯣ ꯑꯝꯇꯪ ꯈꯤꯇꯪ ꯊꯨꯖꯟꯁꯤꯀꯣ
ꯊꯨꯁꯤ ꯊꯨꯁꯤ
ꯎꯝ
ꯑꯩꯁꯨ ꯈꯟꯖꯥꯟꯅꯕ ꯏꯁꯇꯦꯁ ꯑꯃꯗ ꯂꯩꯔꯦꯅꯦ
ꯑꯥ ꯑꯦ ꯏꯇꯎ ꯆꯪꯉ ꯆꯪꯉꯒ ꯆꯪꯉ ꯆꯪꯉꯒꯅꯦ ꯄ꯭ꯔꯣꯕ꯭ꯂꯦꯝꯁꯦ ꯁꯨꯝ ꯐꯦꯁ ꯇꯧꯃꯤꯟꯅꯔ ꯂꯣꯏꯔꯦ ꯏꯇꯥꯑꯣ ꯁꯤꯅ ꯁꯤ
ꯍꯥꯏ ꯇꯧꯕꯨꯗꯤ ꯇꯧꯎꯁꯦ
ꯎꯝ
ꯇꯧꯁꯤ ꯑꯗꯨꯗꯤ ꯐꯔꯦ
ꯍꯣꯏ ꯐꯔꯦ ꯑꯗꯨꯗꯤ ꯍꯣꯏ ꯍꯣꯏ ꯏꯇꯥꯎ ꯊꯝꯃꯁꯤ ꯎꯝ ꯐꯔꯦ ꯐꯔꯦ